ꯍꯜꯂꯣ
ꯍꯜꯂꯣ
ꯆꯥꯛ ꯆꯥꯔꯕ꯭ꯔꯣ ꯑꯧ ꯇꯥꯏꯌꯦ
ꯎꯝ ꯇꯔꯦ
ꯀ꯭ꯔꯤꯟꯁ ꯆꯕ꯭ꯔꯣ ꯍꯥꯥ
ꯃ ꯁꯤꯗꯤ ꯍꯋꯥꯏ ꯊꯦꯡꯉꯦ ꯅꯟꯗꯤ ꯆꯥꯔꯕꯣ
ꯑꯧ ꯑꯩꯈꯣꯏꯁꯨ ꯆꯥꯈ꯭ꯔꯦꯅ
ꯀꯩꯗꯗ
ꯑꯁ ꯑꯗꯨꯝ ꯐꯣꯟ ꯌꯦꯡꯉꯒ ꯂꯩꯕ
ꯑꯣꯜꯂꯤꯅꯤ ꯀ꯭ꯔꯣ
ꯕꯣꯜ ꯌꯦꯡ ꯑ ꯕꯣꯜꯗꯣ ꯉꯁꯤꯗꯣ ꯑꯩꯈꯣꯏꯅ ꯁꯞꯄꯣꯔꯠ ꯇꯧꯕꯗꯨ ꯊꯣꯛꯇꯕ
ꯑꯣ
ꯅꯣꯏꯗꯤ ꯌꯦꯒ
ꯑꯩꯗꯤ ꯌꯦꯟ ꯀꯦꯗ ꯇꯨꯝꯕ ꯌꯥꯝ ꯄꯦꯂꯝꯧꯗꯦ ꯅꯇꯗꯤ ꯑꯩꯗꯤ ꯌꯦꯡꯗ꯭ꯔꯦ ꯑꯩ ꯁꯉꯥꯡꯕꯨ ꯆꯥꯂꯦꯒꯦꯒꯀ
ꯑꯥ
ꯑꯗꯨ ꯆ ꯌꯦꯒꯦ
ꯑꯉꯥꯡ ꯃꯆꯥ ꯍꯥꯏꯕꯗꯤ ꯅꯆꯥꯔꯣ
ꯑ ꯍꯣꯏ ꯑꯗꯨꯅꯦ ꯌꯦꯡꯗꯔ꯭ꯤꯕꯥ
ꯑꯗꯣ ꯀꯅꯥꯗꯤ ꯁꯞꯄꯣꯔꯠ ꯇꯧꯕ꯭ꯔꯣ
ꯑꯁ ꯑꯩꯗꯤ ꯑꯗꯨ ꯑꯩ ꯑꯩ ꯕꯣꯜꯗꯤ ꯀꯌꯥ ꯏꯟꯇꯔꯦꯁ ꯑꯣꯏꯗꯦꯗ ꯑꯗꯨꯅ ꯑꯗꯨꯒꯨꯝꯕꯗꯤ ꯀꯔꯤ ꯈꯪꯗꯦ ꯑꯗꯨꯝ ꯑꯩꯈꯣꯏ ꯏꯃꯨꯡꯒꯤ ꯃꯤꯁꯤꯡꯗꯤ ꯑꯗꯨꯝ ꯌꯦꯡꯉꯦꯕꯀꯣ
ꯑꯥ
ꯍꯥꯏꯗꯤ ꯌꯦꯡꯗ꯭ꯔꯦ ꯀꯩ ꯃꯊꯦꯜ ꯆꯥꯒꯦ
ꯎꯝ ꯑꯩꯈꯣꯏꯗꯣ ꯉꯁꯤꯗꯤ ꯕꯥꯔꯗꯦ ꯂꯩꯕꯅꯤꯅ ꯁꯥ ꯆꯥꯏꯌꯦ
ꯂꯉꯕꯗꯅꯣ
ꯎꯝ ꯑꯩꯈꯣꯏ ꯌꯨꯝ ꯍꯦꯛ ꯃꯊꯛꯇꯀꯣ ꯑꯩꯈꯣꯏꯒꯤ ꯑꯟꯇꯤꯒꯤ ꯃꯆꯥ ꯑꯃꯗꯨꯣ ꯕꯥꯔꯗꯦ ꯇꯧꯕ ꯑꯗꯨꯒꯤ ꯑꯗꯨꯗ ꯑꯗꯨꯗ ꯂꯣꯏꯅ ꯆꯥꯈ꯭ꯔꯕ ꯑꯩꯈꯣꯏ ꯏꯃꯨꯡꯗꯣ
ꯎꯝ
ꯅꯣꯏꯗꯤ ꯀꯔꯤ ꯌꯦꯟꯁꯥꯡ ꯆꯥꯕ꯭ꯔꯣ
ꯉꯁꯤꯗꯣ ꯍꯋꯥꯏ ꯊꯣꯡꯉꯦ ꯑꯃ ꯑꯗꯨꯒ ꯀꯥꯡꯈꯧ ꯑꯃ
ꯅꯪꯅ ꯊꯣꯡꯕ꯭ꯔꯣ
ꯎꯝ ꯎꯝ ꯊꯣꯡꯉꯤ ꯊꯣꯡꯉꯤ ꯀꯩ ꯀꯩꯀꯩ ꯇꯧꯔ ꯂꯩꯒꯦ ꯌꯨꯝꯗ
ꯎꯝ ꯍꯧꯖꯤꯛꯀꯥꯟꯗꯤ ꯀꯔꯤꯁꯨ ꯇꯧꯗꯦ ꯑꯉꯥꯡ ꯇꯨꯏꯁꯟ ꯂꯧꯔꯒ ꯂꯩꯌꯦ
ꯑꯣ ꯀ꯭ꯂꯋꯥꯥꯁ ꯀꯌꯥ ꯀꯌꯥ ꯇꯥꯏꯕ
ꯑꯥ ꯑꯉꯥꯡ ꯃꯆꯥ ꯉꯥꯛꯇꯅꯤꯗ ꯀ꯭ꯂꯥꯁ ꯇꯨ ꯀ꯭ꯂꯥꯁ ꯀꯦꯖꯤ ꯇꯨ ꯑꯗꯨꯒꯨꯝꯕ
ꯑꯉꯥꯡ ꯑꯃꯆꯥꯗꯈꯅ ꯍꯅ ꯋꯥ
ꯑꯁ ꯑꯗꯨꯅꯦ ꯑꯉꯥꯡ ꯃꯆꯥ ꯇꯥꯛꯄꯗꯨ ꯌꯥꯝ ꯋꯥꯏ ꯍꯥꯏꯕꯅ ꯊꯤꯕꯅꯦ ꯒ꯭ꯌꯥꯟ ꯃꯦꯟ ꯇꯥꯗꯦ
ꯃꯣꯏꯒꯤ ꯇꯩꯔꯁꯨ ꯉꯥꯏꯍꯥ ꯑꯣꯏꯔꯒ ꯑꯗꯨꯝ ꯍꯦꯛꯇ ꯃꯣꯏ ꯊꯣꯛꯄ ꯑꯃ ꯍꯦꯛꯇ ꯇꯧꯔꯛꯄꯅꯦꯕ
ꯃꯥꯅꯦ ꯍꯣꯏ ꯑꯗꯨ ꯑꯅꯤꯕꯨꯗꯤ ꯌꯥꯝ ꯅꯨꯡꯉꯥꯏꯑꯕ ꯑꯗꯨꯒ ꯑꯇꯩꯗꯤ ꯀꯗꯥꯏꯒꯦ ꯍꯥꯏꯕꯁꯦ ꯐꯨꯔꯁꯨ ꯌꯥꯗꯦ ꯍꯥ
ꯉꯥꯛꯊꯟꯅꯕ ꯌꯥꯎꯕ꯭ꯔ
ꯌꯥꯎꯋꯦ ꯑꯁ ꯐꯨꯔꯁꯨꯀꯣ ꯆꯪꯗꯕꯈꯣꯏꯁꯨ ꯌꯥꯎꯕꯅꯦ
ꯑꯗꯨꯒꯤ ꯃꯤꯅ ꯍꯥꯏꯈꯤꯅꯤꯕ ꯑꯁ ꯇꯨꯏꯁꯟ ꯇꯨꯏꯁꯟ ꯂꯧꯕ꯭ꯔꯥ ꯑꯣꯖꯥꯅ ꯀꯞꯄ꯭ꯔꯥ ꯀꯌꯥꯃꯤ ꯇꯥꯗꯦ
ꯃꯃꯥꯒ ꯃꯄꯥꯒꯅ ꯁꯦꯟꯅꯕ ꯉꯝꯗꯕꯗꯣ ꯑꯣꯖꯥꯅ ꯁꯦꯟꯅꯗꯣꯏꯅꯦꯕ
ꯃꯥꯅꯦ ꯍꯣꯏ꯫ ꯑꯗꯨꯒꯤꯅꯤ ꯑꯩꯗꯤ ꯑꯁ ꯅꯦꯛꯁ ꯏꯌꯥꯔꯗꯤ ꯂꯧꯔꯔꯣꯏ ꯍꯥꯏꯅ ꯍꯥꯏꯕ꯫ ꯗꯤꯁ ꯁꯤꯌꯥꯔꯁꯨ ꯂꯧꯔꯔꯣꯏ ꯍꯥꯏꯅ ꯍꯥꯏꯕꯅꯦ ꯍꯣꯏ ꯑꯗꯨꯅꯦ꯫ ꯑꯗꯨꯝ ꯀ꯭ꯂꯥꯁ ꯇꯨ ꯈꯣꯏꯗꯤ ꯑꯗꯨꯝ ꯈꯔ ꯅꯨꯡꯉꯥꯏꯈ꯭ꯔꯦꯕ꯫
ꯎꯝ꯫
ꯀꯦꯖꯤꯗꯨꯨꯈꯣꯏꯗꯤ ꯑꯗꯨꯝ ꯈꯣꯏꯅ ꯄꯥꯍꯜꯂꯒ ꯇꯥꯛꯇ꯭ꯔꯗꯤ ꯌꯥꯗꯦꯕ꯫ ꯫
ꯈꯤꯇꯪ ꯈꯤꯇꯪꯒ ꯆꯩꯔꯨꯔꯗꯤ ꯍꯦꯛꯇ ꯀꯥꯞꯊꯣꯛꯈ꯭ꯔꯅꯤ꯫
ꯑꯝ ꯀꯗꯥꯏꯗꯒꯤ ꯀꯞꯄꯅꯣꯗꯁꯤꯗꯤ ꯑꯁ꯫ ꯐꯨꯕ ꯐꯥꯎꯁꯨ ꯀꯣ ꯀꯔꯤꯁꯨ ꯆꯪꯗꯕꯅꯦ꯫ ꯅꯨꯄꯥ ꯉꯥꯛꯇ ꯑꯣꯏꯕꯅꯤꯅ꯫
ꯑꯗꯨꯅꯤ ꯅꯪꯗꯤ꯫ ꯑꯐꯥꯎꯕ ꯉꯥꯛꯇꯅꯤꯅꯦ꯫
ꯑ ꯑꯁ ꯋꯥꯕꯖꯥꯠꯅꯤ꯫ ꯌꯥꯝꯃ‌ꯦꯟ ꯇꯥꯗꯦ ꯑꯗꯨꯕꯨ ꯎꯝ ꯃꯣꯏꯗꯣ ꯑꯗꯨꯝ꯫ ꯇꯨꯏꯁꯟꯒꯨꯝꯕ ꯂꯥꯛꯄ ꫰ꯀꯥꯟꯗꯀꯣ꯫ ꯂꯣꯠꯂꯒ ꯂꯩꯕꯗꯣ ꯂꯥꯛꯇꯕꯤꯗ꯫ ꯑꯗꯨꯃꯥꯏꯅ ꯀꯌꯥꯝ ꯇꯧꯕ ꯌꯥꯎꯋꯦꯕ꯫
ꯑꯗꯨꯏ ꯌꯨꯝ ꯃꫭꯏ ꯃꯌꯨꯝꯗꯗꯤ ꯇꯨꯏꯁꯟ ꯆꯠꯈ꯭ꯔꯦꯅ ꯂꯩꯗꯣꯏꯅꯦꯕ꯫
ꯃꯥꯅꯦ ꯑꯗꯨꯅꯦ ꯅꯍꯥꯟꯁꯨ ꯊꯤꯕꯁꯤ ꯊꯤꯕꯁꯤ ꯊꯤꯕꯁꯤ ꯑꯦꯛꯖꯥꯝꯅꯤ ꯍꯥꯏꯔꯒ꯫ ꯫
ꯏ ꯍꯝ꯫
ꯑꯗꯣ ꯂꯥꯁꯇꯗꯤ ꯃꯣꯏ ꯌꯨꯝꯒꯤ ꯑꯈꯣꯏ ꯌꯨꯝ ꯍꯦꯛ ꯑꯈꯣꯏꯒꯤ ꯅꯛꯅꯕ ꯉꯛꯇꯅꯦꯕ꯫ ꯈꫭꯏꯅ ꯇꯨꯏꯁꯟ ꯂꯧꯕꯗꯣ꯫ ꯂꯥꯁꯇꯗꯤ ꯃꯥꯡꯉꯦ ꯃꯥꯡꯉꯦ ꯍꯥꯏꯔꯒ ꯂꯥꯁꯇꯗꯤ ꯃꯣꯏ ꯌꯨꯝꯒꯤ ꯑꯥ ꯐ꯭ꯔꯤꯖ ꯃꯅꯤꯡꯗ ꯂꯣꯠꯂꯒ ꯂꯩꯕꯅꯦꯕ꯫ ꯫
ꯑꯁ꯫
ꯊꯤꯕꯁꯦ ꯃꯥꯒꯤ꯫ ꯍꯣꯏꯅꯦ ꯑꯁ ꯌꯥꯝ ꯉꯥꯎꯁꯤꯟꯅꯩ ꯃꯕꯣꯛ ꯍꯅꯨꯨꯕꯤꯅ ꯊꯤꯕꯁꯤ ꯊꯤꯕꯁ ꯑꯩꯅꯁꯨ ꯀꯧꯈ꯭ꯔꯦ ꯂꯥꯁ꯫ ꯇꯗꯤ ꯍꯥꯎ ꯈꯨꯝꯃꯦ ꯑꯗꯨꯒ ꯀꯔꯤ ꯇꯧꯔ ꯂꯩꯕ꯭ꯔꯥ ꯅꯪ ꯍꯥꯏꯔꯒ꯫ ꯂꯣꯠꯂꯒ ꯂꯩꯕꯅꯦ ꯫
ꯐꯨꯔꯁꯨ ꯍꯦꯛꯇ ꯅꯨꯡꯉꯥꯏꯇꯕꯅꯦꯕ ꯃꯣꯏꯖ‌ꯦ꯫
ꯍꯣꯏ ꯑꯗꯣ ꯑꯉꯥꯡ ꯃꯆꯥꯅꯤꯅ ꯌꯥꯝ ꯐꯨꯕꯁꯨ ꯅꯨꯡꯉꯥꯏꯇꯕꯗꯣ꯫
ꯎꯝ꯫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
ꯑꯗꯩ ꯌꯥꯎꯁꯟꯅꯔꯅꯨ ꯂꯝ ꯍꯦꯜꯂꯅꯨ ꯍꯥꯏꯔꯁꯨ ꯑꯗꯨꯝ ꯇꯧꯕ꯫
ꯇꯥꯎ꯫
ꯃꯣꯏ ꯇꯥꯛꯄ ꯍ‌ꯦꯟꯅ ꯋꯥꯕꯥ ꯑꯩꯁꯨ ꯂꯧꯔꯝꯃꯦꯕꯀꯣ ꯑꯗꯨꯅ꯫ ꯑ ꯌꯨꯝꯗ‌ ꯂꯩ ꯀꯥꯗ꯫ ꯍꯧꯖꯤꯛꯇꯤ ꯂꯧꯗ꯭ꯔꯦ꯫ ꯑꯗꯨ ꯃꯣꯏ ꯇꯥꯛꯄꯅ ꯍ‌ꯦꯟꯅ ꯋꯥꯕꯅꯦꯕ꯫
ꯑꯁ ꯌꯥꯝ ꯑꯗꯨ ꯃꫭꯏ ꯃꯣꯏꯗꯤ ꯑꯃꯨꯛꯀ꯫ ꯑꯗꯨꯝ ꯐꯥꯕꯈꯣꯏꯁꯨ ꯑꯗꯨꯝ ꯅꯨꯡꯇꯤꯒꯤ ꯄꯥꯍꯟꯗ꯭ꯔꯗꯤ ꯉꯁꯤ ꯐꯥꯕꯗꯣ ꯑꯃꯨꯛꯀ ꯈꯔ ꯀꯨꯏꯅ ꯂꯩ꯫ ꯂꯩꯔꯗꯤ ꯑꯗꯨꯝ ꯀꯥꯎꯕꯗꯣ꯫
ꯎꯝ ꯍꯣꯏ꯫
ꯁ꯭ꯀꯨꯜ ꯑꯣꯖꯥꯈꯣꯏꯗꯤ ꯀꯌꯥꯃꯨꯛ ꯋꯥꯔꯝꯒꯅꯤ ꯑꯉꯥꯡ ꯇꯥꯛꯄ ꯈꯣꯏꯗꯤ꯫
ꯕꯨꯗꯤ ꯑꯉꯥꯡ ꯃꯌꯥꯝꯅꯦ ꯇꯥꯛꯂꯛꯇꯣꯏꯁꯤꯕꯣ꯫ ꯑꯩꯈꯣꯏꯅ ꯇꯨꯏꯁꯟ ꯂꯧꯕꯅꯤꯅ ꯌꯥꯝꯗꯕꯩ ꯋꯥꯅꯦꯕ꯫
ꯍꯣꯏ꯫
ꯑꯣꯖꯥ ꯍꯥꯏꯕꯁꯤꯁꯨ ꯋꯥꯒ꯭ꯔꯥꯖꯥꯠꯅꯤꯗ꯫
ꯑꯗꯨꯅꯦ ꯇꯣꯂꯣꯞꯅ ꯌꯥꯝꯗꯕꯒ ꯑꯗꯣ ꯑꯣꯖꯥ ꯑꯣꯏꯅ ꯉꯥꯏꯁꯤꯇ꯭ꯔꯨꯄꯨꯗꯤ ꯑꯃꯨꯛꯀ ꯇꯨꯏꯁꯟ ꯂꯧꯕꯅꯗꯤ ꯐꯩꯌꯦ
ꯐꯩꯌꯦ ꯑꯗꯨꯒꯕꯨꯗꯤ ꯑꯗꯨ ꯍꯦꯟꯅ ꯐꯥꯏ
ꯑꯣꯖꯥꯗꯤ ꯑꯗꯨ ꯀꯨꯏꯅ ꯂꯩꯒꯅꯤꯕ ꯇꯨꯏꯁꯟꯗ ꯑꯃꯨꯛꯀ ꯈꯔ ꯅꯨꯡꯉꯥꯏꯌꯦꯕ
ꯎꯝ ꯇꯨꯏꯁꯟꯅ ꯑꯃꯨꯛ ꯈꯔ ꯃꯇꯝꯁꯨ ꯈꯔ ꯀꯩꯅꯣ ꯇꯧꯋꯦꯗꯅ
ꯍꯣꯏ ꯃꯇꯝꯁꯨ ꯇꯧꯋꯦ ꯑꯗꯨꯒ ꯄꯩꯁꯥꯁꯨ ꯑꯗꯨꯝ ꯅꯨꯡꯉꯥꯏꯕ ꯍꯦꯜꯂꯦ
ꯎꯝ ꯑꯣꯖꯥ ꯑꯣꯏꯕꯕꯁꯤꯗꯤ ꯄ꯭ꯔꯥꯏꯚꯦꯠꯀꯤ ꯑꯣꯏꯕꯁꯤꯗꯤ ꯇꯥꯡꯂꯦꯅ ꯑꯣꯏꯅꯤꯡꯗꯦ
ꯍꯣꯏ ꯑꯗꯨꯝ ꯀ ꯂꯥꯞꯅ ꯒꯥꯔꯤꯅ ꯂꯥꯛꯄꯈꯣꯏꯗꯤ ꯀꯥꯟꯅꯗꯦ ꯑꯃꯨꯛꯀꯣ
ꯑꯗꯣ ꯑꯣꯖꯥ ꯑꯣꯏꯔꯁꯨ ꯒꯣꯔꯃꯦꯟꯒꯤꯗꯤ ꯅꯨꯡꯉꯥꯏꯅꯤ ꯌꯥꯝ
ꯎꯝ ꯎ ꯒꯣꯚꯔꯃꯦꯟꯒꯨꯝꯕ ꯑꯗꯨꯒ ꯀꯣꯂꯦꯁꯀꯤꯒꯨꯝꯕ ꯑꯣꯏꯔꯗꯤꯀꯣ ꯌꯥꯝ ꯅꯨꯡꯉꯥꯏꯕ ꯑꯩꯈꯣꯏ ꯈꯨꯟꯗꯩꯁꯨ ꯁ꯭ꯀꯨꯜ ꯑꯃ ꯍꯥꯡꯉꯦꯕ ꯑꯗꯨꯝ ꯃꯣꯏꯥꯡ ꯑꯩꯈꯣꯏ ꯈꯨꯟꯒꯤ ꯑꯉꯥꯡ ꯃꯆꯥ ꯑꯗꯨꯝ ꯅꯦꯖꯔꯤ ꯇꯝꯃ ꯑꯣ ꯀꯣꯏꯗꯣ
ꯎꯝ
ꯑꯁ ꯑꯗꯨ ꯑꯣꯖꯥꯗꯤꯀꯣ ꯋꯥꯕꯖꯥꯠꯅꯦ ꯑꯣ ꯂꯣꯟ ꯊꯣꯛꯇꯕꯁꯨ ꯑꯗꯨꯝ ꯈꯖꯤꯛ ꯈꯖꯤꯛ ꯊꯣꯛꯄꯈꯣꯏꯁꯨ ꯄꯟꯅꯔꯒ ꯂꯩꯕꯗꯣ
ꯥꯡ ꯃꯖꯥꯩ ꯑꯣꯖꯥꯅ ꯍꯟꯅ
ꯀꯜꯂꯦ ꯑꯗꯨꯅ ꯅꯣꯏꯗꯤ ꯄꯨꯡ ꯀꯌꯥꯗ ꯇꯨꯝꯕ꯭ꯔꯣ
ꯑꯩꯗꯣ ꯑꯩꯈꯣꯏ ꯏꯃꯨꯡꯒꯤ ꯃꯤ ꯑꯇꯩꯗꯤ ꯂꯣꯏ ꯇꯨꯡꯂꯦꯕꯀꯣ ꯑꯩꯗꯤ ꯐꯤ ꯁꯥꯔ ꯂꯩꯕꯅꯦꯕ ꯑꯗꯨꯒꯤ ꯑꯩꯗꯣ ꯍꯧꯖꯤꯛꯃꯛꯨ ꯇꯨꯝꯗ꯭ꯔꯤꯕ
ꯑꯣ ꯊꯦꯡꯉꯦꯍꯦ ꯄꯨꯡ ꯀꯌꯥꯐꯧ ꯁꯥꯕ꯭ꯔꯥ
ꯑꯩꯗꯣ ꯄꯨꯡ ꯇꯔꯥꯃꯥꯊꯣꯏ ꯑꯗꯨꯗꯥꯋꯥꯏꯛꯇꯕꯅꯦ
ꯑꯗꯨꯗ ꯑꯩꯅ ꯎ ꯃꯁꯤꯗꯤ ꯁꯨꯝ ꯋꯥꯔꯤ ꯁꯥꯒꯦ ꯍꯥꯏꯅ ꯈꯔ ꯊꯦꯡꯊꯔꯕ
ꯑꯁ ꯐꯤ ꯁꯥꯕ ꯍꯩꯕꯁꯦ ꯅꯨꯡꯉꯥꯏꯔꯝꯅꯤꯀꯣ
ꯅꯨꯡꯉꯥꯏ ꯑ ꯑꯃꯨꯛꯁꯨ ꯁꯋꯥꯏꯗ
ꯑꯗꯨꯔꯁꯨ ꯂꯣꯏꯕ ꯀꯥꯟꯗꯗꯤ ꯑꯗꯨꯝ ꯅꯨꯡꯉꯥꯏꯔꯝꯅꯤꯕ ꯂꯩꯗꯕꯅꯤꯅ
ꯎꯝ ꯑꯩꯗꯣ ꯌꯣꯟꯅꯕꯅꯦꯕ ꯁꯥꯏꯗꯣ
ꯑꯣ ꯌꯥꯝ ꯌꯥꯝ ꯁꯥꯕꯗꯨꯔꯣ
ꯅꯠꯇꯦ ꯑꯩꯈꯣꯏꯒꯤꯅꯦ ꯂꯨꯍꯣꯡꯕ ꯀꯥꯟꯗ ꯏꯟꯕꯗꯣ ꯔꯥꯅꯤ ꯐꯤ ꯀꯥꯏꯅꯕꯇꯣ
ꯑꯥ
ꯑꯗꯣꯅꯤ ꯁꯥꯏꯗꯣ
ꯑꯣ ꯑꯗꯨꯗꯤ ꯑꯃꯈꯛ ꯑꯣꯏꯔꯝꯅꯤꯀꯣ
ꯑꯗꯨꯝ ꯃꯌꯥꯝ ꯍꯧꯕ ꯌꯥꯏꯑꯕꯀꯣ ꯍꯧꯕꯗꯗꯤ ꯐꯤ ꯌꯥꯝꯃꯕꯅ ꯑꯗꯨꯝ ꯇ꯭ꯋꯦꯟꯇꯤ ꯇ꯭ꯋꯦꯟꯇꯤ ꯊꯥꯔꯇꯤꯗꯃ ꯑꯗꯨꯝ ꯍꯧ ꯍꯧꯕꯗꯤ ꯌꯥꯏꯑꯕ ꯑꯃꯨꯛ ꯍꯧꯕꯗ ꯑꯗꯨꯒ ꯃꯌꯥꯝ ꯍꯧꯔꯗꯤ ꯅꯨꯡꯉꯥꯏꯇꯕ ꯁꯥꯕꯗ ꯑꯗꯨꯅ ꯌꯥꯝꯗꯅ ꯇꯔꯥ ꯇꯔꯥꯒꯨꯝꯕ ꯍꯧꯒꯏ
ꯔꯅꯤꯗꯣ
ꯑꯥ
ꯑꯁ ꯑꯗꯨꯗꯤ ꯔꯥꯅꯤ ꯇꯔꯥꯒꯨꯝꯕ ꯍꯧꯔꯗꯤ ꯌꯣꯟꯕ ꯀꯥꯟꯗꯗꯤ ꯌꯥꯝ ꯁꯤꯠꯂꯝꯒꯅꯤꯅ
ꯎꯝ ꯁꯤꯠꯂꯦ ꯑꯗꯨ ꯌꯥꯝ ꯌꯥꯝ ꯀꯨꯏꯟ ꯆꯪꯉꯤꯗ ꯁꯥꯕꯗ ꯌꯥꯝ ꯀꯨꯏꯅ ꯑꯗꯨꯝ ꯂꯩ ꯀꯩꯀꯩ ꯍꯛꯄ ꯈꯣꯠꯄ ꯇꯧꯕꯗꯣ
ꯑꯗꯨꯒꯨꯝꯕꯁꯨ ꯂꯣꯏꯅ ꯍꯥꯞꯄ꯭ꯔ ꯅꯪꯅ
ꯎꯝ ꯍꯥꯞꯄꯤꯅꯦ ꯁꯥꯅ ꯁꯥꯅ ꯑꯗꯨꯒꯤ ꯀꯨꯏꯌꯦꯕ
ꯑꯗꯨꯒ ꯑꯃꯨꯛꯃꯨꯛ ꯐꯤ ꯀꯛ ꯀꯛꯑꯒ ꯌꯣꯜꯂꯝꯗꯥꯏꯗꯗꯤ ꯋꯥꯈꯜ ꯅꯨꯡꯉꯥꯏ
ꯎꯝ ꯑꯆꯝꯕꯒꯨꯝꯕꯗꯤ ꯁꯥꯗꯕ꯭ꯔꯣ ꯑꯗꯨꯝ ꯂꯩꯌꯦꯅ ꯁꯨꯠꯀꯨꯝꯕ ꯇꯧꯕꯗꯣ
ꯎꯝ ꯑꯗꯨ ꯁꯥꯗꯦ
ꯑꯗꯨꯒꯨꯝꯕꯁꯨ ꯑꯩ ꯑꯩꯗꯤ ꯑꯗꯨꯒꯨꯝꯕꯅ ꯅꯨꯡꯉꯥꯏꯌꯦ ꯑꯃꯨꯛꯀ
ꯍꯣꯏ ꯑꯗꯨꯅꯗꯤ ꯅꯨꯡꯉꯥꯏꯕ ꯑꯗꯨꯒ ꯄꯩꯁꯥꯗꯤ ꯌꯥꯝꯗꯦꯕ
ꯍꯣꯏ ꯄꯩꯁꯥꯗꯤ ꯌꯥꯝꯗꯦ ꯑꯗꯨ ꯑꯣꯏꯔꯁꯨ ꯑꯗꯨ ꯎꯝ ꯔꯥꯅꯤꯒꯨꯝꯕꯗꯣ ꯁꯦꯠ ꯄ ꯀꯥꯟꯗ ꯌꯥꯝ ꯑꯗꯨ ꯍꯧꯖꯤꯛ ꯁꯨꯠꯀꯤ ꯑꯗꯨꯝ ꯀꯩꯅꯣꯒꯨꯝꯕꯅ ꯑꯗꯨꯝ ꯁꯦꯠꯄꯗꯣ ꯅꯨꯡꯉꯥꯏꯌꯦꯀꯣ
ꯎꯝ ꯅꯨꯡꯉꯥꯏꯌꯦ ꯑꯗꯨꯖꯨ ꯃꯥꯏꯅ ꯑꯃꯨꯛ ꯌꯥꯡꯉꯦ ꯋꯦꯠꯇꯣ ꯌꯥꯎꯗꯦꯕ ꯁꯦꯠꯄ ꯀꯥꯟꯗ ꯏꯌꯥꯡ ꯌꯥꯡꯉꯦꯕꯀꯣ
ꯑꯥ
ꯑꯗꯨꯅ ꯅꯨꯡꯉꯥꯏꯕ ꯑ ꯅꯪ ꯑ ꯑꯃꯨꯛ ꯍꯜꯂꯛꯑꯒ ꯇꯨꯀꯥꯟ ꯑꯗꯨꯗꯨꯒ ꯑꯃꯨꯛ ꯇꯧꯔꯛꯑꯣ ꯀꯥꯔꯕ꯭ꯔ